ꯂꯁ ꯑꯥ ꯇꯥꯏ ꯀꯣ
ꯍꯣꯏ ꯇꯥꯏ
ꯑꯣ ꯑꯣ
ꯑꯗꯣ ꯌꯨꯝꯗꯣ ꯃꯊꯟꯇ ꯂꯩꯍꯧꯔꯗꯤꯀꯣ ꯅꯨꯡꯉꯥꯏꯗꯧ ꯃꯥꯟꯗꯦꯕ
ꯍꯣꯏ ꯑꯗꯨꯅꯦ ꯀꯩꯅꯣ ꯑꯩꯈꯣꯏꯔꯣꯝꯗꯤ ꯅꯣꯡꯁꯨ ꯀꯟꯅ ꯀꯟꯅ ꯆꯨꯏꯕ ꯍꯣ ꯌꯥꯝ ꯆꯨꯕ ꯃꯐꯝꯅꯦꯕ ꯑꯗꯨꯒꯤ ꯌꯨꯝꯗꯣ ꯅꯣꯡꯗꯣ ꯆ ꯅꯤꯅ ꯄꯠꯀꯅꯤ ꯑꯗꯨ ꯊꯨꯅ ꯑꯗꯨꯃꯥꯏꯅ ꯍꯥꯏꯌꯦ ꯃꯤꯅ
ꯎꯝ ꯌꯨꯝꯒ ꯌꯥꯝ ꯅꯥꯞꯄ꯭ꯔꯥ ꯅꯣꯏꯅ ꯂꯩꯕꯗꯣ
ꯎꯝ ꯑꯗꯨꯝ ꯈꯔ ꯂꯥꯞꯄꯦ ꯏꯌꯥꯝꯕꯗꯤ ꯂꯥꯞꯇꯦ ꯑꯗꯣ ꯈꯣꯡꯅꯗꯤ ꯆꯠꯄꯗꯤ ꯈꯔ ꯋꯥꯏꯑꯦ ꯍꯥꯏꯇꯥꯔꯦ ꯑ
ꯑ
ꯈꯔ ꯃꯐꯝꯁꯦ ꯀꯤꯂꯣꯃꯤꯇꯔ ꯇꯨꯋꯦꯜꯐ ꯆ ꯇ ꯐꯥꯔꯣꯏ ꯑꯦꯠ ꯣꯝꯄꯔꯥ ꯑꯣꯏꯔꯝꯅꯦ
ꯑꯗꯨꯗꯤ ꯂꯥꯞꯄꯤꯅꯣ
ꯍꯣꯏ ꯂꯣꯝꯇ ꯑꯩꯠꯀꯨꯝꯕ ꯑꯣꯏꯔꯝꯒꯅꯤ
ꯎꯝ ꯀꯔꯤ ꯍꯥꯏꯁꯤꯔꯥ ꯑꯩꯈꯣꯏ ꯑꯩꯈꯣꯏ ꯁ꯭ꯀꯨꯜꯒ ꯀꯩꯅꯣ ꯑ ꯁꯤꯣ
ꯑꯥ ꯑꯣꯏꯕ ꯃꯥꯜꯂꯦ ꯑꯗꯨꯃꯥꯏ ꯑꯣꯏꯕ ꯃꯥꯜꯂꯦ
ꯑꯥ
ꯑꯗꯨꯃꯥꯏ ꯑꯣꯏꯒꯗꯧ ꯃꯥꯜꯂꯦ ꯏꯌꯥꯝꯃꯗꯤ ꯊꯥꯞꯇꯦ
ꯑꯝ
ꯑꯕꯗꯤ ꯎꯋꯦ ꯑꯗꯨꯕꯨ ꯑꯗꯨꯝ ꯃꯊꯛ ꯀꯥꯕꯩ ꯑꯩꯈꯣꯏꯅ ꯃꯈꯥꯗ ꯂꯩꯕ ꯑꯗꯨꯗꯨꯅ ꯃꯊꯛꯇ ꯑꯣꯏꯕꯒꯤꯀꯣ ꯑꯗꯨꯒꯤ ꯆꯠꯄꯗꯣ ꯇꯥꯟꯅꯤꯡꯕꯒꯤ ꯑ
ꯃꯔꯥꯛ ꯃꯔꯥꯛꯛꯇ ꯆꯠꯄ ꯇꯥꯕ ꯍꯞꯇꯥ ꯆꯠꯂꯒ ꯑꯃꯨꯛꯀ ꯍꯜꯂꯛꯄ ꯆꯠꯂꯒ ꯀꯍꯂꯄꯇ ꯅꯨꯉꯥꯏꯗꯣ ꯃꯗ ꯌꯥꯝꯅ ꯎꯝ ꯍꯥꯏꯗꯤ ꯄ꯭ꯂꯦꯟꯒꯨꯝꯕ ꯑꯣꯏꯔꯗꯤ ꯆꯞꯄ ꯆꯠꯄꯗꯣ ꯅꯨꯡꯉꯥꯏꯒꯅꯤ ꯑꯗꯨꯗꯣ ꯀꯥꯕ ꯀꯨꯝꯕ ꯑꯗꯨ ꯤ ꯌꯥꯝ ꯋꯥꯏꯕꯀꯣ ꯑꯩꯈꯣꯏꯒꯤꯗꯃꯥꯁꯦ ꯑꯥ ꯑꯁ ꯑꯗꯣ ꯅꯪꯁꯨ ꯀꯩꯅꯣ ꯇꯧꯕ꯭ꯔꯥ ꯑꯉꯥꯡꯗꯣ
ꯀꯔꯤ
ꯎꯝ ꯑꯦꯜ ꯑꯦꯁ ꯁꯤ ꯑꯦꯁ ꯇꯧꯕ꯭ꯔꯥ ꯅꯪꯁꯨ
ꯑꯣ ꯀꯔꯥ ꯑꯣꯗꯦ ꯟꯇꯥꯗꯦ ꯑ ꯑ ꯑ ꯑꯣ ꯑꯣ ꯍꯣꯏ ꯍꯣꯏ ꯇꯧꯋꯦ ꯁꯤꯁ ꯇꯧꯋꯦ ꯎꯝ
ꯑꯣ ꯑꯥꯏꯗꯤ ꯏꯃꯥꯟꯅꯕꯤꯅ ꯍꯥꯏꯔꯛꯄꯗ ꯈꯪꯕ ꯑꯗꯨ ꯑꯣ ꯑꯩꯗꯤ ꯈꯪꯗꯦꯅ ꯍꯥꯏꯔꯒ ꯑꯩꯁꯨꯅꯦ ꯑꯩꯁꯨ ꯆꯞ ꯃꯥꯟꯅꯩ ꯎꯝ
ꯑꯦ ꯑꯦ ꯑꯦ ꯑꯩꯁꯨ ꯑꯗꯨꯃꯥꯏ ꯑꯣꯏꯌꯦ
ꯑꯩꯒꯤꯗꯤ ꯏꯃꯥꯔꯖꯦꯟꯁꯤꯗꯒꯤ ꯑꯁ ꯄꯣꯛꯅꯤꯡꯉꯥꯏ ꯃꯇꯝ ꯌꯥꯎꯔꯦ ꯑꯗꯨꯗ ꯁꯨ ꯄꯣꯛꯑ ꯄꯣꯛꯇꯦ ꯑꯗꯨꯒ ꯏꯁꯤꯡ ꯑꯃꯠꯇꯁꯨ ꯌꯥꯎꯗ꯭ꯔꯦ ꯍꯥꯏꯕꯀꯣ ꯑꯗꯨꯗ ꯄꯨꯛꯁꯨ ꯅꯥꯁꯨ ꯅꯥꯗꯦ ꯑꯗꯨꯒꯤ ꯑꯁ ꯌꯥꯔ ꯔꯣꯏ ꯅꯣꯏ ꯆꯠꯂꯣ ꯍꯥꯏꯔꯒ ꯍꯦꯛ ꯆꯠꯂꯒ ꯑꯣꯄꯔꯦꯁꯟ ꯇꯧꯕꯅꯤ
ꯑꯣ ꯑꯩꯗꯤ ꯑꯗꯨꯝ ꯌꯦꯡꯕ ꯑꯗꯨꯒꯤ ꯑꯩꯒꯤ ꯀꯩꯅꯣꯅ ꯌꯦꯡꯕ ꯃꯤꯗꯅꯀꯣ ꯑꯁ ꯅꯪꯗꯦ ꯌꯥꯔꯣꯏ ꯑꯗꯨꯝ ꯀꯛꯈ꯭ꯔꯁꯦ ꯍꯥꯏꯌꯦ ꯃꯥ ꯃꯥꯅ ꯑꯗꯨ ꯑ ꯑꯗꯨ ꯇꯧꯕ ꯃꯇꯝꯗꯣ ꯃꯣꯏꯅ ꯑ ꯃꯇꯝ ꯂꯩꯌꯦꯦ ꯅꯨꯃꯤꯠ ꯅꯨꯃꯤꯠ ꯂꯩꯑꯦ ꯅꯨꯡꯇꯤ ꯇꯧꯗꯦ ꯑꯗꯨꯒꯤ ꯃꯤꯅ ꯇꯧ ꯇꯧꯔꯤꯉꯩ ꯅꯪꯁꯨ ꯇꯧꯊꯣꯛꯈ꯭ꯔꯁꯦ ꯍꯥꯏꯅ ꯑꯩꯗꯤ ꯑ ꯃꯝ ꯐꯣꯔꯣꯔꯝꯀꯤꯤꯔꯣ ꯍꯥꯏꯁꯨꯣ ꯂꯧꯊꯣꯛ ꯁꯨꯗ꯭ꯔꯁꯨ ꯂꯧꯊꯣꯛꯄ ꯌꯥꯔꯦ ꯀꯟꯈ꯭ꯔꯦ ꯍꯥꯏꯅ ꯍꯥꯏꯅ ꯂꯧꯊꯣꯛ
ꯑꯣ ꯑꯣ ꯑꯣ ꯑꯣ ꯑꯩꯒꯤꯗꯤ ꯃꯇꯝ ꯀꯔꯤꯁꯨ ꯇꯧꯗꯦ ꯅꯣꯔꯃꯦꯜꯅꯦ ꯅꯣꯔꯃꯦꯜꯅꯦ ꯀꯔꯤꯁꯨ ꯇꯧꯔꯣꯏ ꯇꯧꯔꯣꯏ ꯂꯥꯁꯇ ꯍꯣꯏꯅꯦ ꯏꯁꯤꯡ ꯑꯃꯠꯇꯁꯨ ꯌꯥꯎꯗ꯭ꯔꯦ ꯅꯪꯒꯤ ꯇꯣ ꯌꯥꯔꯔꯣꯏ ꯍꯥꯏꯔ ꯃꯨꯀꯥ ꯏꯃꯥꯔꯖꯦꯟꯁꯤꯗ ꯇꯧꯀꯣ ꯑ ꯌꯥꯝ ꯇꯟꯕꯅꯦ ꯑꯩꯈꯣꯏꯔꯣꯝꯗ ꯇꯣꯕ꯭ꯔꯥꯅꯥ ꯅꯠꯇ꯭ꯔꯒ ꯑꯗꯩ ꯇꯣꯕ꯭ꯔꯥ
ꯑꯩꯈꯣꯏꯔꯣꯝꯗ ꯑꯣꯏꯅ ꯇꯧꯋꯦ
ꯑꯣ ꯑꯣ
ꯑꯩꯈꯣꯏꯔꯣꯝꯗ ꯑꯃ ꯑꯥ ꯑꯩꯈꯣꯏ ꯑꯗꯨꯒꯨꯝ ꯐꯩꯒꯤ ꯃꯤ ꯑꯃ ꯌꯦꯡꯕ ꯌꯥꯝ ꯈꯔ ꯑꯗꯨꯝ ꯂꯩꯌꯦꯕꯀꯣ ꯃꯃꯤ ꯑꯃ ꯃꯥꯅ ꯌꯦꯡꯡꯉꯒ ꯑꯁ ꯑꯁꯤꯗꯤ ꯅꯪꯗꯤ ꯑꯗꯨꯃꯥꯏꯅ ꯇꯧꯒꯅꯤ ꯍꯥꯏꯅ ꯍꯦꯛ ꯌꯦꯡꯕꯗꯒꯤ ꯍꯥꯏꯌꯦ ꯃꯥꯅ
ꯑ
ꯑꯣ ꯑꯗꯨꯒꯤ ꯑꯗꯨꯃꯥꯏꯅ ꯇꯧꯔꯒ ꯑꯗꯨꯒꯤ ꯍꯦꯛ ꯂꯧꯊꯣꯛꯑꯒ ꯏꯆꯥꯅꯨꯄꯤꯗꯤ ꯆꯨꯞꯄ ꯍꯩꯇꯕꯒꯤ ꯄꯨꯟꯅ ꯑꯣꯏꯅ ꯄꯤꯕꯅꯦ
ꯇꯥꯄ꯭ꯔꯣ
ꯍꯣꯏ ꯍꯣꯏ ꯇꯥꯏꯌꯦ ꯇꯥꯏ
ꯎꯝ
ꯅꯦꯋꯔꯛ ꯅ ꯌꯥ ꯊꯕ ꯃꯥ
ꯑ ꯈꯔ ꯀꯩꯅꯣ ꯇꯧꯕ ꯃꯥꯜꯂꯦꯅꯦꯀꯥꯛꯁꯦ ꯅꯣꯡ ꯆꯨꯕꯒꯤꯔꯥ ꯈꯪꯗꯦꯅꯦ ꯑꯁ
ꯃꯩꯁꯨ ꯂꯥꯛꯇꯕꯒ ꯑꯗꯨꯃꯥꯏꯅ ꯇꯧꯕꯒꯤ
ꯎꯝ
ꯑꯩꯒꯤꯗꯣ ꯑꯣꯐ ꯇꯥꯕꯒꯤ ꯑꯃꯒꯤ ꯅꯝꯕꯔꯗꯣ ꯊꯤꯕ ꯐꯪꯗ꯭ꯔꯕ ꯑꯗꯨ ꯅꯪ ꯦ ꯌꯦꯡꯕ ꯀꯥꯟꯗ ꯅꯪꯒꯤ ꯃꯤꯡꯗꯣ ꯑꯁꯨꯃꯥꯏꯅ ꯏꯈꯤꯕꯒꯨꯝ ꯇꯧꯕꯅꯦ ꯣꯏꯅ ꯑꯃꯨꯛꯀ ꯌꯦꯡꯕꯅꯦ ꯑꯩꯉꯣꯟ ꯑꯩꯒꯤꯗꯣ ꯑꯣꯐ ꯇꯥꯈ꯭ꯔꯕꯒꯤ ꯌꯥꯗꯕ ꯑꯗꯣ ꯒ꯭ꯔꯨꯞꯨꯞꯇꯨꯒꯤ ꯑꯦ ꯃ ꯌꯦꯡꯒ ꯇꯥꯎ
ꯎꯝ
ꯈꯪꯗꯦꯅꯦ ꯑꯁ ꯃꯁꯤ ꯅꯣꯡꯁꯤꯅ ꯑꯗꯨꯝ ꯆꯨꯔꯒ ꯂꯩꯌꯦ ꯀꯃꯥꯏꯅ ꯇꯧꯁꯤꯔ ꯒ꯭ꯌꯥꯟ ꯇꯥꯗ꯭ꯔꯦ
ꯅꯪꯒꯤꯗꯣ ꯃꯐꯝ ꯌꯥꯝ ꯂꯥꯞꯇꯕ ꯃꯥꯜꯂꯤꯗ ꯅꯪꯒꯤ ꯐꯥꯝꯁꯤ
ꯂꯥꯞꯇꯦ ꯎꯝ
ꯅꯣꯡ ꯆꯠ ꯅꯤꯡꯕ ꯃ ꯃꯇꯝꯗ ꯍꯦꯛꯇ ꯆꯠꯄ ꯌꯥꯏ
ꯑꯣ ꯍꯣꯏ ꯑꯗꯨꯃꯥꯏꯅ ꯐꯠ ꯁꯠꯂꯒ ꯑꯩ ꯅꯍꯥꯟꯁꯨ ꯐꯗꯤꯒꯣꯝ ꯐꯣꯏꯕ ꯅꯨꯃꯤꯠꯁꯨ ꯄꯨꯡ ꯕꯥꯔꯣ ꯍꯦꯜꯂꯦ ꯄꯨꯡ ꯕꯥꯔꯣ ꯑꯣ ꯄꯨꯡ ꯑꯃ ꯇꯥꯈ꯭ꯔꯦꯗ ꯑꯩꯅ ꯆꯠꯄꯗꯣ
ꯄꯨꯡ ꯑꯃ ꯇꯥꯔꯛ ꯑ ꯆꯠꯂꯒ ꯍꯦꯛ ꯐꯣꯏꯔꯒ ꯑꯃꯨꯛ ꯍꯂꯛꯑꯦ ꯑꯗꯣ ꯄꯨꯡ ꯑꯍꯨꯝ ꯃꯈꯥꯏ ꯃꯔꯤ ꯇꯥꯗ꯭ꯔꯦ ꯥꯑꯩꯅ ꯍꯜꯂꯛꯄꯗꯣ ꯌꯨꯝꯗ ꯑꯃꯨꯛ ꯑꯉꯥꯡ ꯄꯣꯔꯒ ꯆꯠꯄꯅꯤꯅꯦ ꯑꯉꯥꯡ ꯍꯥꯞꯆꯟꯂꯒ
ꯅꯇꯕ꯭ꯔꯣ ꯌꯥꯕ꯭ꯔꯥ ꯂꯝꯕꯤꯗꯣ ꯀꯩꯁꯨ ꯇꯧꯗꯕ꯭ꯔꯥ
ꯎꯝ ꯃꯥꯟꯅꯦ ꯂꯝꯕꯤꯗꯤ ꯑ ꯀꯩꯅꯣ ꯁꯣꯔꯣꯛꯇ ꯆꯠꯄꯒꯤ ꯃꯦꯟ ꯔꯣꯗꯇꯥ
ꯎꯝ
ꯂꯝꯕꯤꯗꯤ ꯌꯥꯝ ꯐꯠꯇꯕ ꯑꯣꯏꯗ꯭ꯔꯦ ꯎꯝ ꯃꯦꯟꯔꯣꯠꯇꯗꯒꯤ ꯈꯔ ꯑꯃꯨꯛ
ꯑꯉꯥꯡ ꯂꯧꯎꯅꯤꯡꯉꯥꯏ ꯃꯤ ꯂꯩꯇ꯭ꯔꯗꯤ ꯑꯗꯨꯝ ꯇꯧꯕꯅꯦ ꯑꯉꯥꯡꯃꯨꯛ ꯂꯧꯅꯤꯡꯉꯥꯏ ꯃꯤ ꯂꯩꯔꯗꯤ ꯐꯕ ꯂꯩꯇ꯭ꯔꯗꯤ ꯑꯩꯈꯣꯏꯁꯨ ꯋꯥꯗꯤ ꯋꯥꯕꯅꯤ
ꯍꯣꯏ ꯂꯧꯅꯤꯡꯉꯥꯏ ꯂꯩꯇꯕꯒꯤ ꯁꯤꯗꯗꯤ ꯑꯥ ꯃꯊꯛꯇꯗꯤ ꯂꯧꯅꯤꯡꯉꯥꯏ ꯃꯤ ꯈꯔ ꯈ ꯂꯩꯌꯦ ꯑꯗꯣ ꯑꯁꯤꯗꯗꯤ ꯂꯩꯇꯦꯅꯦꯍꯦ
ꯑꯥ
ꯑꯥ ꯃꯊꯛꯇꯤ ꯏꯅꯦꯝꯄꯣꯛ ꯈꯣꯏꯗ ꯊꯅꯝꯃꯒ ꯑꯗꯨꯝ ꯆꯠꯂꯦ ꯍꯧꯖꯤꯛꯇꯤ ꯊꯝꯂꯝꯅꯤꯡꯉꯥꯏ ꯁꯨ ꯃꯤ ꯂꯩꯇꯕꯥ
ꯎꯝ ꯑꯩꯈꯣꯏꯗꯤ ꯃꯤ ꯌꯥꯝ ꯂꯩ ꯑꯗꯨ ꯊꯕꯛ ꯇꯧꯅꯤꯡꯉꯥꯏ ꯃꯐꯝ ꯂꯩꯇꯕꯒꯤ
ꯑ
ꯀ꯭ꯔꯤꯁꯨ ꯇꯧꯗꯦ
ꯑꯦ ꯐꯩꯌꯦ ꯅꯣꯏꯗꯤ ꯑꯩꯈꯣꯏꯗꯤ ꯇꯧꯅꯤꯡꯉꯥꯏ ꯂꯩꯔꯒ ꯑꯉꯥꯡ ꯊꯝꯐꯝ ꯂꯩꯇꯕꯒꯤ ꯑꯩ ꯅꯨꯡꯉꯥꯏꯇꯕꯗꯣ ꯃꯤꯗꯤ ꯇꯧꯔꯒ ꯄꯩꯁꯥ ꯃꯌꯥꯝ ꯃꯌꯥꯝ ꯐꯪꯕꯗꯣ ꯑꯩ ꯎꯔꯒ ꯀꯜꯂꯛꯄꯗꯨ
ꯑ ꯑꯥ ꯑꯩꯒꯤ ꯑꯉꯥꯡꯗꯣ ꯍꯧꯒꯠꯈ꯭ꯔꯕ ꯍꯧꯖꯤꯛ ꯑꯗꯨꯒ ꯃꯃꯥ ꯃꯃꯥꯟꯅꯕ ꯂꯥꯛꯑꯦ ꯍꯥꯏꯕꯗꯣ ꯈꯪꯕꯒꯤꯀꯣ ꯈꯠꯇꯥ ꯍꯥꯏꯔꯒꯅꯦ
ꯑꯦ ꯑꯩꯁ ꯅꯨꯡꯁꯤꯌꯦ
ꯑꯌꯥ ꯑꯩꯈꯣꯏꯁꯦ ꯅꯨꯡꯁꯤꯀꯣ ꯂꯥꯏꯔꯤꯛ ꯇꯝꯃꯒ ꯂꯩꯕ ꯃꯇꯝꯗꯣ
ꯑꯁꯦꯡꯕ ꯑꯩ ꯏꯃꯥꯟꯅꯕꯤꯁꯤꯡꯁꯨ ꯄꯥꯎ ꯐꯥꯎꯅꯗ꯭ꯔꯦ
ꯍꯣꯏ ꯐꯥꯎꯅꯗ꯭ꯔꯦ ꯑꯗꯣ ꯑꯁ ꯑꯁꯤꯗꯒꯤꯅꯤ ꯅꯉꯣꯟꯗ ꯁꯤꯗ ꯑꯃꯨꯛ ꯥꯎꯅꯔꯛꯄ ꯑꯌꯥ ꯅꯨꯡꯁꯤꯕꯅ ꯂꯣꯏꯔꯦ
ꯎꯝ ꯃꯇꯝꯁꯤ ꯊꯨ ꯊꯨꯅ ꯂꯣꯏꯅꯦ
ꯍꯣꯏ ꯉꯛꯑꯦ ꯍꯥꯟꯅ ꯑꯗꯨꯗ ꯀꯩꯅꯣ ꯇꯧꯔꯒ ꯂꯥꯏꯔꯤꯛ ꯇꯝꯕ ꯀꯥꯟꯗꯗꯤ ꯂꯩꯔꯝꯕꯗ ꯍꯧꯖꯤꯛꯇꯤ ꯃꯆꯥ ꯃꯆꯥꯃꯨꯛ ꯂꯩꯅꯈ꯭ꯔꯦ ꯁꯤꯕꯅ
ꯑꯩꯈꯣꯏ ꯑꯅꯤ ꯈꯛꯇ ꯑꯣꯏꯔꯝꯅꯤꯌꯦ ꯏꯁꯥ ꯂꯩꯕꯗꯣ
ꯑꯇꯩ ꯈꯪꯗꯦꯅꯦ ꯈꯪꯗ꯭ꯔꯤ ꯑꯇꯣꯞꯄꯗꯤ
ꯇꯨꯞꯄꯥ ꯂꯩꯗꯣ ꯃꯥꯡꯗ
ꯈꯪꯗꯦ ꯎꯝ ꯑꯇꯣꯞꯄ ꯀꯅꯥꯖꯔꯥ ꯄꯥꯎ ꯐꯥꯎꯅꯕ ꯅꯨꯄꯥꯒꯤ ꯀ꯭ꯌꯥꯟꯇ ꯍꯥꯏꯇꯔꯦ
ꯑꯩꯅꯦ ꯅꯪꯅꯦ ꯑꯗꯨꯒ ꯑꯦꯁꯇꯥ ꯒꯨꯗꯋꯥ ꯁꯤꯡꯈ꯭ꯌꯥꯝꯝ ꯃꯤ ꯃꯉꯥꯗꯤ ꯂꯣꯡꯈ꯭ꯔꯕ ꯃꯥꯜꯂꯦ ꯀꯣ ꯈꯣꯏꯁꯦ ꯑꯇꯩꯗꯤ ꯈꯪꯗꯦ ꯂꯨꯍꯣꯡꯗ꯭ꯔꯤꯕ ꯃꯥꯜꯅꯦꯦ
ꯎꯝ ꯎꯝ
ꯐꯥꯎꯁꯨ ꯐꯥꯎꯅꯗ꯭ꯔꯦ ꯇꯃꯦꯡꯂꯣꯡꯗꯁꯨꯅ
ꯑꯥ
ꯚꯤꯝ ꯈꯣꯏꯗꯤ ꯗꯨꯀꯥꯟꯗ ꯐꯝꯕꯅꯤꯅ ꯑꯗꯨꯝ ꯎꯅ ꯑꯗꯣ
ꯑꯦ ꯑ ꯑꯗꯣꯝ ꯐꯝꯃꯤꯕ꯭ꯔꯥ ꯃꯥꯕꯣ ꯑꯗꯨꯗ
ꯎꯝ ꯑꯗꯨꯝ ꯐꯝꯃꯦ ꯑꯗꯨꯒ ꯌꯥꯝ ꯆꯥꯎꯔꯒ ꯂꯩ ꯑꯃꯗꯤ ꯅꯣꯏ ꯊꯣꯛꯈ꯭ꯔꯦ ꯃꯥꯁꯦ
ꯃꯥꯟꯅ ꯄꯤꯆꯤꯟꯔꯤ
ꯅꯨꯄꯥ ꯅꯨꯄꯤ ꯊꯤꯗ꯭ꯔꯤ ꯑꯋꯥꯗꯦꯁꯨ ꯄ ꯊꯤꯔꯤꯕ ꯃꯥꯂ
ꯑꯦ ꯑ ꯃꯥꯗꯨꯒ ꯀꯩꯅꯣ ꯇꯞ ꯇꯣꯛꯈ꯭ꯔꯦ ꯇꯣꯛꯈ꯭ꯔꯦ ꯑꯦ ꯑꯩꯈꯣꯏꯒꯤ ꯃꯣꯏꯒ ꯃꯣꯏꯒꯤ ꯑꯃ ꯂꯩꯁꯥꯕꯤ ꯑꯃ ꯂꯩꯕꯗꯣ ꯃꯣꯏꯖꯏ ꯊꯦ
ꯍ ꯑꯗꯨ ꯃꯣꯏ ꯑꯅꯤ ꯑ ꯑꯋꯥꯗꯦꯁꯒ ꯀꯩꯅꯣꯗꯨꯔꯣ
ꯑꯥ
ꯃꯅꯤꯒꯤꯗꯤ ꯑꯩ ꯈꯪꯗꯦ
ꯑꯣ
ꯍꯥꯏꯗꯤ ꯎꯝ ꯊꯣꯛꯣꯡꯃꯕ꯭ꯔꯥ ꯊꯧꯇ꯭ꯔꯤꯕ꯭ꯔꯥ
ꯑꯣ
ꯑꯁꯨꯣ ꯊꯔꯥ ꯃꯅꯤꯗ ꯈꯔꯦ
ꯑꯥ
ꯊꯦꯡꯁꯨ ꯊꯦꯡꯅꯗ ꯗ ꯃꯥ ꯊꯕꯛ ꯃꯥ ꯀꯔꯤ ꯇꯧꯕ꯭ꯔꯁꯨ ꯈꯪꯗ꯭ꯔꯦ ꯑꯦ
ꯑ ꯑꯠꯇꯣꯒꯦꯔꯥ ꯈꯟꯗꯦ
ꯑꯇꯩ ꯐꯥꯎ ꯀꯔꯤꯁꯨ ꯈꯪꯅꯕ꯭ꯔꯥ ꯅꯪꯁꯨ
ꯑꯣ ꯈꯪꯗꯦ ꯑꯇꯣꯞꯄ ꯄꯥꯎ ꯑꯃꯇ ꯈꯪꯗꯦ
ꯎꯝ ꯅꯨꯄꯥꯁꯤꯡꯁꯨ ꯅꯨꯄꯤ ꯊꯤꯕ ꯃꯤ ꯑꯃꯠꯇꯁꯨ ꯂꯩꯇ꯭ꯔꯤꯕ ꯃꯥꯜꯂꯦ
ꯑꯥ
ꯑ ꯄꯩꯁꯥ ꯋꯥꯡꯗꯤ ꯃꯥꯗꯤ ꯊꯤꯂꯣꯖꯤ ꯂꯣꯏꯔꯒ ꯍꯧꯖꯤꯛꯇꯤ ꯑꯦꯚꯦꯟꯖꯦꯂꯤꯁ ꯃꯈ ꯈ ꯇꯧꯔꯦꯗꯣ
ꯑꯦ ꯐꯩꯅꯦ ꯀꯊꯥꯏꯔꯣꯝ ꯇꯧꯕ ꯆꯠ꯭ꯔꯥ
ꯑꯁꯥꯝ ꯁꯥꯏꯠꯇ ꯍꯥꯏꯕ ꯃꯥꯜꯂꯦꯗ
ꯑꯦ ꯐꯌꯦ
ꯑꯩ ꯇꯃꯦꯡꯂꯣꯡ ꯑꯩꯈꯣꯏ ꯆꯥꯔꯖꯀ ꯃꯥꯟꯅꯔꯏꯀꯣ ꯊꯦꯡꯅꯑꯌꯦ ꯑꯗꯨꯗꯤ ꯉꯁꯤ ꯣꯡꯁꯥꯕꯒꯤ ꯍꯦꯂꯤꯀꯣꯞꯇꯔꯅ ꯑꯃꯣ ꯀ ꯂꯥꯛꯄ ꯑꯃꯣ ꯀ ꯆꯠꯄ ꯑꯃꯣ ꯀ ꯂꯥꯛꯄ
ꯑꯣ ꯑꯦ ꯑꯩꯒꯤꯗꯤ ꯏꯅꯧ ꯆꯨꯕꯒꯤ ꯇꯧꯒꯗꯕ ꯊꯕꯛꯁꯨ ꯑꯃꯗꯁꯨ ꯇꯧꯕ ꯌꯥꯗꯦ ꯄ꯭ꯂꯦꯠꯐꯣꯝ ꯊꯦꯡꯕ ꯌꯥꯗ꯭ꯔꯦ ꯑꯗꯨꯒ ꯐ꯭ꯔꯤꯁꯨ ꯁꯨꯅꯤꯅ ꯃꯌꯥꯝ ꯂꯩꯔꯦ
ꯎꯝ
ꯅꯣꯟ ꯆꯣꯕꯅꯦ
ꯃꯅꯝ ꯁꯨꯗꯧꯣ ꯅꯝꯊꯤꯈ꯭ꯔꯅꯤ ꯑꯃꯨꯛꯀ ꯐꯤ ꯁꯨꯔꯗꯤ ꯌꯥ ꯌꯥꯗꯔꯅꯤ ꯑꯉꯥꯡ ꯍꯒ ꯈ꯭ꯔꯦ ꯑꯗꯨꯒ ꯑꯩꯈꯣꯏ ꯑꯅꯤꯒꯤ ꯂꯣꯏꯔꯗꯤ ꯑꯩ ꯥꯡꯔ
ꯑꯥ ꯍꯣꯏ ꯍꯣꯏ ꯑꯗꯨꯃꯥꯏꯅ ꯇꯧꯁꯦ ꯑꯩꯁꯨ ꯄ꯭ꯂꯦꯠ ꯐꯤꯡꯍꯧꯈꯤꯒꯦ
ꯑꯣ ꯑꯗꯨꯒ ꯑꯉꯥꯡ ꯑꯩ ꯆꯥꯛꯒꯨꯝꯕ ꯄꯤ ꯣ ꯆ ꯆꯗꯗ
ꯑ ꯍ ꯍ ꯐꯔꯦ ꯑꯗꯨꯗꯤ ꯀꯣ
ꯍꯣꯏ ꯃꯥ ꯃꯊꯗꯊ ꯁꯅꯨ ꯍꯧꯖꯤꯛꯇꯤ ꯂꯩꯔꯤꯌꯦꯦ ꯀꯣ ꯑꯗꯨꯝ ꯊꯝꯔꯒ
ꯑꯥ ꯑꯗꯨꯃꯥꯏꯅ ꯇꯧꯁꯤꯅꯨꯑꯣ ꯅꯪꯁꯨ ꯐꯖꯅ ꯇꯧꯔꯣ ꯑꯗꯨꯗꯤ
ꯍꯣꯏ ꯍꯣꯏ
ꯃꯔꯁꯨꯣ ꯑꯃ